ꯀꯔꯤ ꯇꯧꯕꯧꯕꯅꯣ ꯀꯔꯤ ꯇꯧꯕꯅꯧ
ꯆꯪ ꯊ ꯍꯒꯦ ꯇꯧꯋ
ꯍꯖꯅꯣ
ꯑꯁ ꯍꯋꯥꯏꯊꯔꯥꯛꯒ ꯇꯣꯃꯦꯇꯣꯒ ꯊꯣꯡꯒꯦ ꯇꯧꯦꯅꯦ
ꯑꯁ ꯑꯥꯎ ꯑꯃ ꯑꯃꯅꯤꯗꯥ
ꯌꯦꯟꯁꯥꯡ ꯊꯣꯡꯅꯤ ꯉꯥꯏꯁꯨ ꯂꯩꯇ꯭ꯔꯦ ꯁꯧꯒ꯭ꯔꯤ ꯒꯨꯝꯕ ꯕꯤꯟꯁ ꯒꯨꯝꯕ ꯑꯁ
ꯑꯂꯨꯅ ꯍ‌ꯦꯟꯅ ꯐꯩꯗ ꯑꯁ
ꯏꯟꯁꯥꯡ ꯍꯥꯎꯕ ꯆꯥꯅꯤꯡꯕꯅꯦ ꯑꯩꯗꯤ
ꯑꯦꯟꯁꯥꯡ ꯍꯥꯎꯕ ꯆꯥꯅꯤꯡꯕꯒꯤꯅꯦ ꯁꯤ ꯀꯣ ꯇꯧꯔꯤꯁꯤ ꯍꯥꯍꯥ ꯍꯥꯍꯥ
ꯀꯔꯤ ꯇꯧꯕ꯭ꯔꯥ ꯅꯪꯗꯤ
ꯊꯕꯛ ꯃꯐꯝꯗ ꯂꯩꯌꯦ
ꯑꯣ
ꯍꯧꯖꯤꯛ ꯈꯔ ꯐ꯭ꯔꯤ ꯐ꯭ꯔꯤ ꯑꯣꯏꯕꯒꯤ ꯇꯧꯕꯅꯤꯗ
ꯑꯣ ꯅꯣꯏꯗꯤ ꯊꯕꯛ ꯇꯧꯕꯅꯤꯅ ꯑꯁ ꯅꯨꯡꯉꯥꯏꯅꯤꯅꯦ ꯑꯩꯈꯣꯏꯗꯤ ꯐ꯭ꯔꯤꯗ ꯂꯩꯕꯅꯤꯅ
ꯑꯩ ꯊꯕꯛ ꯇꯧꯔꯥ ꯀꯗꯥꯏꯗꯒꯤ ꯅꯨꯡꯉꯥꯏꯗꯣꯏꯅꯣ
ꯑꯁ ꯐ꯭ꯔꯤꯗ ꯂꯩꯕꯁꯨ ꯋꯥꯕꯅꯦ ꯃꯇꯝꯗꯣ
ꯍꯣꯏ ꯑꯩꯁꯨ ꯊꯦꯡꯅꯗꯤ ꯊꯦꯡꯅꯈ꯭ꯔꯕꯅꯤ ꯑꯗꯨꯒꯤ ꯃꯇꯝꯗꯨꯣ ꯌꯥꯝ ꯕꯣꯔꯤꯡ ꯆꯨꯕꯅꯦ ꯄꯩꯁꯥꯁꯨ ꯊꯣꯛ ꯊꯣꯛꯇ‌ꯦ
ꯄꯩꯁꯥꯗꯨ ꯊꯣꯛꯇꯦ ꯑꯗꯨꯝ ꯇꯨꯝꯃꯥꯒ ꯆꯥꯔꯒ ꯂꯩꯕ ꯎꯝ
ꯑꯗꯨꯅꯦ ꯃꯤꯑꯣꯏꯕꯁꯦ ꯊꯕꯛꯁꯨ ꯃꯈꯣꯡ ꯆꯣꯠ ꯑꯩꯈꯣꯏꯅ ꯃꯆꯤꯟꯁꯨ ꯆꯣꯠꯂꯦ ꯍꯥꯏꯗꯣ
ꯑꯥ ꯁꯨꯗꯕꯅꯤꯅ ꯑꯩꯗꯤ ꯆꯥꯕꯁꯨ ꯂꯩꯇ꯭ꯔꯦ
ꯍꯧꯖꯤꯛ ꯊꯕꯛ ꯍꯧꯖꯤꯛ ꯍꯧꯖꯤꯛ ꯊꯕꯛ ꯇꯧꯔꯤꯁꯤꯗꯤ
ꯁꯤ ꯊꯕꯛꯅꯤ
ꯁꯤꯁꯨ ꯊꯕꯛ ꯁꯤꯁꯨ ꯊꯕꯛ ꯑꯃꯅꯤ ꯑꯅꯤꯅꯦ
ꯎꯝ ꯍꯨꯝ
ꯑꯥ ꯀꯔꯣꯝꯗꯥꯒꯤꯅꯣ ꯅꯪꯗꯤ
ꯆꯤꯡꯗꯒꯤꯅꯦ
ꯅ‌ꯣꯅꯦ ꯗꯥꯒꯤꯔ‌ꯣ
ꯎꯝ
ꯑꯗꯣ ꯑ‌ꯣꯏꯔꯝ ꯃꯥꯅꯤꯕ
ꯍꯨꯝ ꯍꯨꯝ
ꯅ‌ꯣꯅꯦ ꯍꯥꯏꯁꯦ ꯑꯥ ꯀꯔꯝꯕ ꯖꯥꯒꯥꯗꯒꯤꯅ‌ꯣ꯫
ꯑꯥ ꯑꯥ ꯆꯤꯡꯗꯒꯤꯅꯤꯗ
ꯈꯨꯝꯖꯤ
ꯅꯧ ꯅꯠꯇꯦ
ꯑꯗꯨ ꯑꯣꯏꯔꯗꯤ ꯀꯩꯅꯣ ꯆ‌ꯦ ꯅꯣꯡꯕꯥ ꯔꯣꯝꯗꯒꯤꯔꯣ
ꯅꯠꯇ‌ꯦ ꯑꯥ ꯂ‌ꯣꯡ ꯂ‌ꯣꯡꯔꯥꯡ
ꯑꯣ ꯑꯣ ꯑꯆꯥ ꯑꯆꯥ ꯑꯆꯥ ꯑꯥ ꯑꯥ ꯂ‌ꯣꯡꯔꯥꯡꯒꯤ ꯃꯤ ꯑꯩꯒꯤ ꯑꯩꯒꯤ ꯃꯔꯨꯞꯁꯨ ꯂꯩꯕꯅꯦ ꯂ‌ꯣꯡꯔꯥꯡꯗ
ꯑ‌ꯣ
ꯃꯦꯊ꯭ꯌꯨ ꯈꯥꯉ꯭ꯔꯣ ꯃꯦꯊ꯭ꯌꯨ
ꯑꯁ ꯃꯦꯊ꯭ꯌꯨ ꯌꯥꯝꯃꯟꯕꯒꯤ ꯈꯪꯗ‌ꯦꯍ‌ꯦ
ꯂꯣꯡꯅꯤꯡꯊꯥꯟ
ꯑꯥ ꯈꯪꯉꯦ
ꯈꯪꯕ꯭ꯔꯥ
ꯑꯥ
ꯑꯗꯨ ꯈꯣꯏꯗꯣ ꯑꯩꯒꯤ ꯀ꯭ꯂꯥꯁꯃꯦꯠꯅꯦ ꯂꯣꯛ ꯂꯛ ꯀꯈꯛꯇ ꯈꯪꯕ꯭ꯔꯥ ꯗꯨ ꯈ ꯑꯣꯏꯗ ꯋꯥꯈ ꯑꯩ ꯀ ꯀ꯭ꯂꯥꯁ ꯃꯗꯤ
ꯑꯣ
ꯀꯔꯤꯅꯁꯤ
ꯀꯔꯤ ꯀꯔꯤ ꯊꯕꯛ ꯇꯧꯕꯅꯣ ꯅꯪꯗꯤ
ꯑꯩꯁ ꯑꯗꯨꯝ ꯄꯪꯇꯥꯎ ꯇꯧꯕꯅꯤꯗ
ꯅꯨꯄꯤꯗꯤ ꯄꯪꯇꯧ ꯇꯧꯕ ꯊꯕꯛꯁꯨ ꯂꯩꯇ ꯄꯁ
ꯑꯩ ꯅꯨꯄꯤꯒꯤ ꯊꯕꯛꯁꯨ ꯌꯥꯝ ꯂꯩꯔꯤꯗ ꯃꯄꯥꯟꯗ ꯊꯣꯛꯂꯑꯣ ꯄꯥꯟꯗꯂ ꯑꯗꯨ ꯑꯗꯤ ꯖꯦꯅꯦꯟꯒꯤ ꯊꯕꯛ ꯇꯧꯒꯗꯕꯀꯣ ꯑꯔꯥꯟꯕ ꯊꯕꯛ ꯅꯠꯇꯕ
ꯃꯄꯥꯟꯗ ꯊꯣꯛꯈꯕꯗꯤꯦ ꯇꯜꯂꯦꯔꯗꯤ
ꯑꯩꯥꯏ ꯅꯨꯄꯤꯕꯨꯗꯤ ꯅꯨꯄꯥꯟ ꯊꯣꯛꯇꯕꯗꯨꯣ ꯄꯥꯏꯗꯒ ꯊꯥꯕ ꯂꯩ ꯑꯗꯨꯝ ꯈꯨꯟꯗ ꯑꯩꯈꯣꯏꯒꯤ ꯂꯝꯗ ꯑꯗꯨꯝ ꯀꯟꯐꯥꯏꯟ ꯇꯧꯕꯗ ꯑꯗꯨꯝ ꯍꯥꯏꯝ
ꯃꯄꯥꯟꯗ ꯊꯣꯛꯧꯔꯁꯨ ꯀꯔꯤ ꯊꯕꯛ ꯇꯧꯅꯤ ꯍꯩꯁꯨ ꯍꯩꯔꯣꯏ ꯑꯩꯗꯤ ꯑꯥ
ꯀꯗꯥ ꯍꯥꯏꯔꯒꯦ ꯍꯥꯏꯔꯗ ꯍꯩꯇꯕꯒꯤꯅꯤ ꯀꯣꯛꯂꯒ ꯍꯩꯇꯕꯒꯤ ꯊꯕꯛꯛꯇꯣ ꯄ꯭ꯔꯥꯏ ꯇꯔꯒ ꯑꯗꯨꯝ ꯍꯪꯕꯅꯤꯅ ꯍꯗꯤꯦ ꯑꯩꯗꯤ ꯏꯔꯣꯏ ꯍꯥꯏꯔꯒ ꯌꯨꯝ ꯃꯅꯨꯡꯗꯅ ꯑꯗꯨꯝ ꯐꯝꯉꯒ ꯂꯩꯔꯗꯤ ꯄꯗꯥ ꯍꯥꯏꯗꯤ ꯈꯪꯗꯔꯦ
ꯎꯝ ꯅꯨꯄꯤꯅꯅ ꯃꯄꯥꯟ ꯊꯣꯛꯇꯕꯁꯨ ꯔꯤꯛꯁ ꯌꯥꯝ ꯂꯩꯌꯦꯗ
ꯑ ꯆꯣꯕꯂꯤ ꯆꯕꯩꯗꯗꯤ ꯀꯗꯥꯏꯗ ꯂꯩꯕ꯭ꯔꯣ ꯍꯧꯖꯤꯛꯇꯤ ꯏꯝꯐꯥꯜꯗ ꯂꯩꯕ꯭ꯔꯣ
ꯑꯥ
ꯗ ꯀ ꯂꯩ ꯇꯧꯒ
ꯁꯨꯝꯅ ꯏꯆꯦꯒꯤ ꯌꯨꯝꯗ ꯂꯩꯔꯅꯤꯅ ꯀꯔꯤꯁꯨ ꯇꯣꯗꯦ
ꯑꯗꯨ ꯑꯗꯨꯝ ꯆꯥꯔꯒ ꯇꯨꯝꯃꯒ
ꯎꯝ ꯆꯥꯔꯒ ꯇꯨꯝꯔꯒ ꯊꯣꯡꯉꯦ ꯆꯥꯏꯑ
ꯑꯔꯖꯅꯤꯅꯥ ꯑꯦꯛꯖꯥꯝꯒꯨꯝꯕ ꯄ꯭ꯔꯤꯄꯦꯌꯔ ꯇꯧꯔꯒ ꯂꯩꯅꯣ
ꯑꯩ ꯀꯩꯅꯣ ꯇꯝꯕ ꯑꯗꯣ ꯑꯩꯈꯣꯏ ꯑꯁꯤ ꯂꯥꯟ ꯂꯩꯕꯒꯤꯅꯀꯣ ꯑꯩꯈꯣꯏꯒꯤ ꯑꯦꯛꯖꯥꯝꯗꯣ ꯄꯣꯁꯄꯣꯟ ꯇꯧꯕ
ꯑꯣ ꯅꯪ ꯀꯂꯦ ꯁꯃꯒ ꯂ ꯏꯂꯣ
ꯎꯝ
ꯀꯔꯝꯕꯨꯀ ꯂꯩꯁꯅꯣ
ꯍ ꯀꯩꯅꯣ ꯗꯥꯏꯠꯀꯤ ꯇ꯭ꯔꯦꯟꯅꯤꯡ ꯆꯠꯄ
ꯑꯣ ꯑꯆꯥ ꯑꯆꯥ ꯑꯆꯥ ꯆꯥ ꯌꯥꯝ ꯐꯩ ꯌꯦꯅꯦ ꯑꯗꯨꯗꯤ ꯌꯦꯁ ꯃꯦꯝ ꯀ ꯍꯥꯏꯔꯝꯒꯅꯤꯀꯣ
ꯍꯩꯁ ꯈꯪꯗꯦꯗ ꯑꯗꯨ ꯒꯨꯝꯕꯗꯨꯗꯤ
ꯌꯦꯁ ꯃꯤꯁ ꯌꯦꯁ ꯃꯦꯝ ꯀꯥꯏ ꯍꯥꯏꯔꯝꯒꯅꯤꯕ
ꯑꯦ ꯑꯗꯨꯒꯨꯝꯕ ꯊꯣꯛꯀꯗꯕꯁꯦ ꯄꯩꯁꯥ ꯌꯥꯝ ꯆꯥꯡꯉꯦ ꯍꯥꯏꯌꯦ ꯈꯪꯗꯦ
ꯑꯁ ꯑꯦ ꯍꯟꯗꯛ ꯇꯧꯗꯤ ꯀꯥꯟꯗꯤ ꯄꯩꯁꯥ ꯅꯠꯇ꯭ꯔꯗꯤ ꯎꯄꯥꯏ ꯂꯩꯇꯦ ꯊꯕꯛ ꯈꯨꯗꯤꯡꯃꯛ ꯄꯩꯁꯥ ꯄꯩꯁꯥ ꯉꯥꯛꯇꯅꯤꯅꯦ
ꯎꯝ
ꯂꯥꯁꯇ ꯊꯨ ꯐꯥꯏꯅꯤꯡꯉꯥꯏ ꯐꯥꯎ ꯄꯩꯁꯥ ꯂꯩꯇ꯭ꯔꯗꯤ ꯌꯥꯔꯣꯏ ꯍꯥꯏꯗꯨꯝ ꯍꯥꯏꯔꯝꯒꯅꯤ
ꯎꯝ ꯄ꯭ꯔꯥꯏꯚꯦꯠꯀꯤ ꯇꯧꯒꯗꯕꯅꯤ ꯑꯁ ꯌꯥꯝ ꯋꯥꯕ
ꯑꯥ ꯅꯪ ꯁꯣꯝꯒꯤ ꯅꯪꯒꯤ ꯀ꯭ꯋꯥꯂꯤꯐꯤꯀꯦꯁꯟꯗꯤ ꯀꯌꯥꯅꯣ
ꯑꯍꯥ ꯕꯦꯠ ꯒ꯭ꯔꯦꯖꯦꯁꯟ ꯈꯛꯇ ꯂꯣꯏꯔꯒ ꯇꯧꯕꯅꯦ
ꯎꯝ ꯑꯗꯨꯗꯤ ꯐꯔꯦ ꯥꯑꯁ ꯑꯩꯁꯨ ꯍꯟꯗꯛ ꯗꯤꯁꯦꯝꯕꯔ꯭ ꯗ ꯍꯜꯂꯛꯀꯅꯤꯗ ꯃꯄꯥꯟꯗ ꯂꯩꯕꯁꯦ ꯌꯥꯝ ꯇꯜꯂꯦ ꯌꯥꯝ ꯀꯃꯥꯏ ꯍꯥꯏꯒꯦꯔ ꯑꯩꯒ ꯐꯦꯚꯔꯦꯕꯜ ꯇꯧꯗꯦꯕ
ꯑꯣ ꯅꯨꯄꯥꯗꯤ ꯆꯠꯅꯤꯡ ꯆꯠꯅꯤꯡꯕ ꯃꯐꯝꯗ ꯆꯠꯄ ꯌꯥꯏꯅ
ꯑꯁ ꯌꯥꯝ ꯔꯤꯛꯁꯀꯤ ꯑꯣꯏꯌꯦ ꯆꯤꯡ ꯃꯄꯥꯟꯗ ꯊꯣꯛꯄꯗꯣ
ꯑꯥ
ꯍꯜꯂꯛ ꯅꯤꯡꯕꯅ ꯉꯝꯗꯦ ꯑꯩꯁꯨ
ꯑꯝ ꯑꯝ
ꯑꯇꯩ ꯀꯔꯤꯁꯨ ꯅꯠꯇꯦ ꯋꯦꯗꯔꯒ ꯆꯥꯛ ꯏꯟꯖꯥꯡꯗꯣ ꯑꯗꯨꯒꯤ ꯃꯔꯝꯅꯦ
ꯋꯦꯗꯔꯗꯤ ꯑꯩꯈꯣꯏ ꯑꯩꯈꯣꯏꯒꯤꯔꯣꯝꯗꯅ ꯈ꯭ꯋꯥꯏꯗꯒꯤ ꯐꯕꯅꯦꯗ
ꯎꯝ ꯁꯥꯏ ꯍꯥꯏꯔꯁꯨꯀꯣ ꯑꯩꯈꯣꯏꯒꯤ ꯌꯨꯝꯗꯗꯤ ꯈꯥꯡꯕ ꯈꯔ ꯌꯥꯏꯅ ꯈꯔ ꯉꯝꯃꯤꯅ ꯑꯁꯤꯗꯗꯤ ꯑꯁ ꯀꯗꯥꯏꯗꯒꯤ ꯑꯗꯨꯝ ꯅꯨꯡꯇꯤ ꯈꯨꯗꯤꯡ ꯑꯗꯨꯝ ꯍꯨꯃꯥꯡ ꯊꯣꯛꯑ ꯑꯗꯨꯝ ꯂꯩꯒꯅꯤ
ꯎ ꯁꯥꯃꯟ ꯂꯗꯤ ꯑꯩꯗꯤ ꯀꯞꯅꯤꯡꯕꯅꯦ
ꯍꯣꯏ ꯀꯣꯛ ꯉꯥꯎꯕ ꯐꯥꯎꯕ ꯌꯥꯎꯕꯅꯦ
ꯑꯝ ꯄꯨꯡ ꯀꯌꯥꯗ ꯊꯕꯛ ꯂꯣꯏꯕꯅꯣ ꯑꯗꯨꯗꯤ ꯅꯪꯗꯤ
ꯄꯨꯡ ꯇꯔꯥ ꯐꯥꯎꯗ ꯂꯩꯔꯦꯅꯦ
ꯑꯣ ꯏꯚꯤꯅꯤꯡ ꯁꯤꯞ ꯑꯣꯏꯕꯔ ꯅꯪ
ꯏꯚꯤꯅꯤꯡ ꯁꯤꯞ ꯅꯠꯇꯦꯗ ꯍꯣꯏ ꯏꯚꯤꯅꯤꯡ ꯁꯤꯞ ꯍꯥꯏꯕ ꯇꯥꯔꯦ ꯁꯣꯋꯥꯏꯠ ꯇꯒꯤ ꯂꯥꯛꯄꯅꯤꯅꯀꯣ ꯇꯨꯋꯦꯞ ꯊꯥꯔꯇꯤ ꯁꯨꯋꯥꯏꯗꯒꯤ ꯂꯥꯛꯄꯅꯤꯅ
ꯎꯝ ꯃꯄꯥꯟꯗ ꯊꯕꯛ ꯇꯧꯕꯁꯨ ꯋꯥꯈ꯭ꯔꯕꯖꯥꯠꯅꯤ ꯏꯃꯥꯟ ꯅꯕꯤꯁꯤꯡꯁꯨ
ꯑꯁ ꯑꯩꯁꯦ ꯌꯥꯝꯅ ꯔꯤꯒ꯭ꯔꯦꯠ ꯇꯧꯔꯕꯅꯤ ꯁꯤ ꯃꯄꯥꯟꯗ ꯊꯣꯛꯄꯁꯦ
ꯑꯝ
ꯍꯥꯏꯗꯤ ꯃꯅꯤꯄꯨꯔꯗ ꯂꯩꯔꯗꯤ ꯑꯦꯛꯖꯥꯝꯒꯨꯝꯕ ꯀꯔꯤ ꯀꯔꯤꯁꯨ ꯇꯧꯕ ꯌꯥꯏꯅ ꯃꯆꯥ ꯃꯆꯥ
ꯎꯝ
ꯑ ꯃꯄꯥꯟꯗ ꯊꯣꯛꯄꯅ ꯍꯦꯟꯅ ꯐꯥꯒꯅꯤ ꯍꯥꯏꯔꯒ ꯊꯣꯛꯂꯒ ꯑꯗꯤ ꯋꯥꯏ ꯋꯥꯏ ꯑꯩꯗꯤ ꯀꯦꯝꯄꯦꯟ ꯇꯧꯕꯅꯤ ꯃꯄꯥꯟ ꯊꯣꯛꯄꯅꯣ ꯃꯄꯥꯟ ꯊꯣꯛꯄꯅꯣ ꯍꯥꯏ ꯀꯝꯄꯦ ꯇꯧ ꯀꯦꯝꯄꯦ ꯇꯧꯅꯤ ꯑꯩꯒꯤ ꯏꯃꯥꯟꯅꯕ ꯏꯃꯥꯟꯅꯕꯤ ꯁꯗꯦ
ꯑꯥ ꯄꯩꯁꯥꯗꯤ ꯊꯣꯛꯗꯤ ꯊꯣꯛꯑꯦ ꯑꯗꯨꯕꯨ ꯑꯩꯈꯣꯏꯒꯤ ꯋꯦꯖꯦꯁꯅ ꯍꯦꯟꯅ ꯆꯠꯕꯀꯣ ꯃꯄꯥꯟꯗꯗꯤ
ꯑ
ꯎꯐ ꯑꯩꯈꯣꯏꯗꯁꯨ ꯁꯥꯕꯅ ꯁꯤꯗꯧꯔꯦ
ꯅꯣꯏ ꯑꯗꯨꯗꯤ ꯅꯨꯡꯉꯃꯅꯤꯗ
ꯈꯔꯗꯤ ꯅꯨꯡꯉꯥꯏꯔꯝꯅꯤ ꯑꯗꯨꯕꯨꯁꯨ ꯌꯥꯝ ꯁꯥꯏ ꯅꯨꯡꯁꯥ ꯑꯗꯒꯤ ꯏꯚꯅꯤꯡ ꯑꯣꯏꯕꯅꯤꯅ ꯈꯔ ꯀ
ꯑꯩꯈꯣꯏꯗꯗꯤ ꯄꯥꯏ ꯂꯩꯇꯦ
ꯃꯊꯟꯗ ꯂꯩꯕ꯭ꯔꯥ ꯑꯗꯨ ꯎꯝ ꯄ ꯂꯝꯕꯤ ꯍ ꯂꯩꯃꯤꯟꯅꯕ꯭ꯔꯥ ꯅꯪꯒꯤ
ꯑꯦ ꯏꯃꯥ ꯅꯕꯤ ꯑꯩ ꯏꯃꯥꯕꯤꯒ ꯅꯨꯄꯤꯒ ꯂꯩ ꯂꯦꯟꯗ ꯍꯦ ꯀꯒ ꯑꯗꯨ
ꯑꯣ
ꯑ ꯅꯨꯄꯥꯅꯦ ꯀꯩꯅꯩꯅꯣ ꯑꯩ ꯏꯃꯅꯕ ꯃꯥꯒ ꯂꯩꯕꯅꯤꯗ
ꯑꯣ ꯔꯦꯟꯗ ꯂꯩꯕ꯭ꯔꯥ
ꯍꯣꯏ ꯔꯦꯟꯗ ꯂꯩꯕꯅꯦ
ꯎꯦ
ꯆꯇꯔꯗꯤ
ꯈꯨꯗꯤꯡ ꯂꯨꯖꯤꯡꯒꯨꯝꯕ ꯐ꯭ꯔꯤꯒꯨꯝꯕ ꯄꯤꯕ ꯊꯕꯛ ꯂꯩꯇꯦ
ꯂꯩꯥꯏ ꯑꯗꯣ ꯌꯦꯟꯖꯥꯡꯗꯣ ꯑꯩꯈꯣꯏ ꯆꯥꯅꯤꯡꯕ ꯐꯪꯗꯦꯅ
ꯑꯣ ꯋꯥꯕ꯭ꯔꯥ
ꯃꯣꯏꯒꯤ ꯆꯥꯛ ꯌꯦꯟꯖꯥꯡꯅꯤ ꯀꯗꯥꯏꯗꯒꯤ
ꯌꯦꯟꯁꯥꯡ ꯍꯣꯡꯕꯁꯨ ꯌꯥꯝ ꯋꯥꯦ ꯆꯥꯅꯤꯡꯕ ꯐꯥꯎꯔꯗꯤ
ꯎꯝ ꯍꯧꯖꯤꯦꯅꯦ ꯀꯥꯏꯅꯦ ꯑ
ꯐꯔꯤ ꯍꯕ